ꯍꯜꯂꯣ
ꯇꯥꯕ꯭ꯔꯣ
ꯇꯥꯢꯌꯦ
ꯀꯩꯗꯧꯔꯤꯅꯣ
ꯀꯩꯝꯇ ꯇꯧꯗꯤꯌꯦ
ꯑꯣ
ꯅꯪꯗꯤ ꯀꯩꯗꯧꯔꯤꯅꯣ
ꯑ ꯁꯃꯟꯕꯒꯤ ꯍꯤꯞꯄꯒ ꯂꯩꯌꯦ
ꯆꯥ ꯍꯧꯖꯤꯛꯇꯤ ꯅꯣꯡ ꯃꯪꯕ ꯍꯧꯔꯦꯗꯅ
ꯍꯣꯏ ꯍꯣꯏ ꯑꯗꯨ ꯑꯩꯈꯣꯏꯗꯗꯤ ꯅꯣꯡ ꯐꯖꯅ ꯇꯥꯏ
ꯈꯣꯢꯗꯗꯤ ꯇꯥꯗꯦ ꯅꯣꯡ ꯃꯪꯗꯤ ꯃꯪꯉꯦꯕꯀꯣ ꯅꯣꯡꯗꯤ ꯇꯥꯗꯦ
ꯑꯣ ꯍꯣ ꯍꯣ ꯑ ꯇꯝꯄꯥꯛꯇ ꯂꯩꯕ꯭ꯔꯥ ꯆꯤꯡꯗ ꯂꯩꯕ꯭ꯔꯥ
ꯇꯝꯄꯥꯛꯇ ꯂꯩ
ꯑꯣ ꯇꯝꯄꯥꯛꯛ ꯑꯩꯈꯣꯏꯗꯤ ꯆꯤꯡ ꯀꯥꯔꯤꯌꯦ
ꯎꯝ ꯅꯣꯡꯕꯨꯗꯤ ꯃꯪꯉꯦ ꯇꯥꯕꯨꯗꯤ ꯇꯥꯗꯦ
ꯎꯝ ꯀꯩ ꯏꯟꯁꯥꯡ ꯆꯥꯢ ꯑꯌꯨꯛ
ꯎꯁꯣꯢ
ꯑꯣ ꯎꯁꯣꯏ ꯄꯥꯝꯕ꯭ꯔꯥ ꯅꯪꯁꯨ
ꯄꯥꯝꯃꯦ ꯉꯔꯥꯡ ꯑꯩꯈꯣꯏ ꯃꯥꯅ ꯊꯥꯔꯛꯑꯦꯕꯀꯣ
ꯑ ꯑꯣ ꯑꯣ
ꯄ
ꯍꯣꯏ ꯍꯣꯏ
ꯑꯣ ꯑꯆꯥ ꯑꯠꯆꯥ
ꯇꯝꯄꯛꯇꯗꯤ ꯂꯩꯌꯦ ꯒꯥꯔꯤꯗꯤ ꯂꯩ ꯂꯩꯕꯗꯤ ꯑꯗꯨꯕꯨ ꯂꯩꯔꯒ ꯆꯥꯗꯣꯏꯅꯦ ꯇꯥꯡꯉꯤꯗꯅ ꯌꯨꯝꯗ ꯂꯩꯕꯅ ꯌꯨꯝꯗꯒꯤ ꯊꯥꯔꯛꯑꯦ
ꯑꯣ ꯑ ꯑꯠ ꯆꯥꯠ ꯆꯥ
ꯅꯪꯗꯤ ꯀꯔꯤ ꯇꯧꯔꯤꯅꯣ
ꯑꯁ ꯀꯩꯁꯨ ꯇꯧꯗꯦ ꯑꯗꯨꯝ ꯍꯤꯞꯄꯨꯒ ꯂꯩꯌꯦꯗ
ꯍꯤꯞꯀꯔꯥꯅꯨ ꯋꯥꯛꯀꯤꯡ ꯒꯨꯝꯕ ꯆꯠꯂꯨ ꯀꯔꯤꯅꯣ
ꯃꯔꯛ ꯃꯔꯛꯇꯗꯤ ꯑꯗꯨꯝ ꯁꯅꯥꯕꯗꯤ ꯆꯠꯂꯦ
ꯑꯣ
ꯍꯧꯖꯤꯛꯇꯤ ꯐꯔꯛ ꯇꯥꯕꯀꯣ ꯉꯁꯤꯗꯤ ꯁꯥꯟꯅꯕꯁꯨ ꯁꯥꯟꯅꯔꯣꯏꯕ
ꯀꯔꯤꯒꯤꯅꯣ
ꯑ ꯄꯣꯊꯥꯕꯅꯤꯗ ꯋꯥꯕꯅꯤꯅ
ꯍꯌꯦꯡꯗꯤ ꯅꯣꯡꯃꯥꯏꯖꯤꯡꯅꯤꯅ ꯍꯥꯏꯌꯣ
ꯍꯣꯏ ꯍꯌꯦꯡꯗꯤ ꯅꯣꯡꯃꯥꯏꯖꯤꯡꯅꯤꯅꯦ ꯎꯁꯣꯏ ꯀꯝꯃꯥꯏ ꯊꯣꯡꯉ ꯆꯥꯕꯅꯣ ꯅꯣꯏꯒꯤ
ꯀꯩꯅꯣ ꯃꯇꯇꯔ ꯍꯥꯞꯄꯦ ꯃꯇꯇꯔꯒ ꯊꯣꯡꯉꯦ ꯎꯁꯣꯏꯗ ꯂꯥꯛꯋꯥ ꯃꯥꯟꯕꯥꯕꯗꯣ ꯂꯥꯏꯋꯥ ꯃꯟꯕ ꯑꯁꯣꯏ ꯑꯃꯥ ꯂꯩꯕꯗꯥꯏ ꯍꯧꯖꯤꯛꯀꯥꯟ ꯊꯣꯛꯂꯛꯄꯗꯣ ꯍꯥꯎꯕꯗꯣ
ꯍꯥꯥ ꯍꯥꯥ
ꯑꯗꯨ ꯑꯗꯨꯅꯦ ꯎꯁꯣꯏ ꯁꯦꯡꯕꯗꯨꯗꯤ ꯅꯠꯇꯦ
ꯑꯥ ꯃꯤ ꯈꯔꯗꯤ ꯃꯦꯠꯂꯒ ꯆꯥꯕꯁꯨ ꯍꯥꯎꯋꯦ ꯍꯥꯏꯗꯥꯏ
ꯑ ꯉꯔꯥꯡ ꯅꯨꯡꯗꯥꯡ ꯅ ꯃꯦꯠꯂꯒ ꯆꯥꯏꯑꯦ ꯍꯧꯖꯤꯛ ꯉꯁꯤ ꯑꯌꯨꯛ ꯊꯣꯡꯉꯦ
ꯎꯝ ꯎꯝ ꯑ ꯆꯠ ꯆꯥ ꯑꯗꯨ ꯅꯪꯗꯤ ꯀꯩ ꯀꯩ ꯊꯕꯛ ꯇꯧꯔꯤꯅꯣ
ꯀꯩꯝꯇ ꯇꯧꯗꯤꯌꯦ ꯐꯝꯃꯒ ꯍꯤꯞꯄꯒ ꯇꯨꯝꯃꯒ ꯂꯩꯌꯦ ꯀꯩꯝꯇ ꯇꯧꯗꯦ ꯍꯥꯏꯗꯤ
ꯀꯣꯂꯦꯖ ꯀꯥꯔꯤꯕ꯭ꯔꯣ ꯑꯗꯨꯗꯤ
ꯀꯕ ꯂꯣꯏꯔꯦ
ꯄꯨꯂꯤꯁ ꯀꯥꯕ ꯂꯩꯔꯦ ꯊꯕꯛ ꯊꯤꯕ꯭ꯔꯥ ꯃꯇꯝ ꯈꯛꯇꯥ
ꯊꯕꯛꯁꯨ ꯊꯤꯗꯦ ꯑꯩꯈꯣꯏ ꯂꯥꯏꯔꯕ ꯃꯤꯁꯤꯡꯗꯤ ꯊꯕꯛ ꯂꯩꯇꯦ ꯊꯤꯗꯦ
ꯊꯤꯔꯗꯤ ꯂꯩꯒꯅꯤꯅꯦ ꯄꯥꯈꯪ ꯊꯤꯔꯤꯔꯣ
ꯄꯥꯈꯪ ꯀꯟꯅ ꯊꯤꯔꯤꯌꯦ ꯑꯗꯨꯁꯨ ꯐꯪꯗꯦꯌꯦ
ꯑꯣ ꯍꯣ
ꯅꯪꯒꯤ ꯅꯥꯁꯛꯁꯦ ꯌꯥꯝ ꯊꯤꯌꯦ ꯄꯈꯪꯁꯤꯡꯅ ꯄꯥꯝꯕꯤꯗꯦꯌꯦ ꯄꯥꯝꯇꯦ ꯍꯥꯏꯌꯦ
ꯑꯦ ꯀꯅꯥꯁꯨ ꯁꯛ ꯊꯤꯕ ꯂꯩꯇꯦꯅꯦ ꯏꯁꯣꯔꯅꯕꯨ ꯐꯖꯅ ꯁꯦꯝꯕꯤꯔꯒ ꯐꯖꯩꯑꯦ ꯐꯖꯩ ꯑꯩꯅ ꯐꯖꯩ ꯍꯥꯏꯁꯤꯅꯤ
ꯎꯗꯔꯁꯨ ꯐꯖꯩ ꯍꯥꯏꯌꯨ
ꯍ ꯍꯥ ꯍꯥ ꯐꯖꯅꯤ ꯃꯤꯠ ꯑꯅꯤ ꯂꯩꯔꯦ ꯃꯅꯥ ꯑꯅꯤ ꯂꯩꯔꯦ
ꯎꯝ ꯑꯩꯒꯤ ꯏꯃꯥꯖꯤꯅꯦꯁꯟꯗ ꯐꯖꯩ ꯍꯥꯏꯌꯣ
ꯍ ꯐꯖꯩ ꯐꯖꯩ
ꯅꯪ ꯀꯣꯏ ꯂ ꯍꯣꯏ ꯁꯋꯦ
ꯆꯤꯡꯒꯤ ꯂꯥꯎ ꯑꯣꯏꯔꯝꯅꯤꯀꯣ ꯇꯝꯄꯂ ꯇꯝꯄꯒꯤꯂ ꯑꯣ
ꯎ
ꯑꯠꯆꯥ ꯑꯠꯆꯥ ꯅꯣꯏ ꯁꯪꯒꯥꯝ ꯀꯌꯥ
ꯈꯪꯗꯦ ꯁꯪꯉꯝꯗꯦ ꯑꯩꯈꯣꯏꯗꯤ ꯇꯤꯟꯗ ꯆꯠꯅꯩꯕꯀꯣ ꯁꯪꯉꯝꯗ ꯆꯠꯅꯗꯦꯕ
ꯑꯣ ꯑꯆꯥ ꯑꯆꯥ ꯑꯆꯥ
ꯁꯒꯝꯅꯔꯤ ꯆꯦ
ꯑ ꯅꯣꯏꯅ ꯑꯥ ꯆꯤꯡꯗ ꯆꯤꯡ ꯂꯣꯝꯗꯅꯤꯀꯣ ꯑꯗꯨꯗꯤ
ꯍꯆ ꯑꯣꯈꯣꯏ ꯈꯨꯟꯗꯅꯦ
ꯍ ꯍꯥꯏꯅꯦ ꯑꯗꯨꯗꯤ
ꯎ
ꯎꯝ ꯂꯥꯎ ꯁꯨꯕꯗꯤ ꯑꯗꯨꯝ ꯆꯠꯄ꯭ꯔꯥ ꯅꯪꯁꯨ
ꯆꯇꯤꯦ
ꯁꯨꯆꯥꯠ ꯆꯇ꯭ꯔꯤꯄꯣ
ꯁꯁꯦ ꯃꯔꯛꯇꯨꯗꯤ ꯆꯠꯂꯦ ꯆꯠꯄꯗꯤ ꯃꯔꯛ ꯃꯔꯛꯇ ꯆꯠꯄ ꯍꯥꯏꯕꯕꯨ ꯂꯧꯗꯤ ꯂꯤꯡꯗꯦꯕꯀꯣ ꯂꯧ ꯂꯤꯡꯗꯕꯤꯗ ꯀꯩꯅꯣ ꯇꯧꯕꯗꯣ ꯄꯟꯐꯅ ꯇꯧꯕꯗꯣ
ꯎꯝ
ꯑꯗꯣ
ꯎꯧ ꯍꯨꯟꯗꯦꯕꯀꯣ ꯂꯤꯡꯗꯕꯤꯗ ꯑꯗꯨꯃꯥꯏꯅ ꯇꯧꯅꯤ ꯑꯗꯨ ꯁꯨꯅꯤꯉꯥꯏ ꯂꯩꯇꯦ ꯑꯗꯨꯅ
ꯎꯝ ꯎꯝ
ꯑꯗꯨꯕꯨ ꯐꯧ ꯂꯣꯛꯄ ꯃꯇꯝꯗꯗꯤ ꯆꯠꯇꯦꯗ
ꯎꯝ ꯅꯨꯡꯉꯥꯏꯅꯦꯦ ꯅꯪꯅ
ꯑꯩꯗꯤ ꯁꯣꯟꯣꯟꯕꯅꯤꯅ ꯎ ꯂꯧꯁꯨ ꯁꯨꯅꯕꯗꯣ ꯑꯩꯗꯤ ꯏꯅꯔꯖꯤ ꯌꯥꯎꯗꯦꯕꯀꯣ
ꯍ ꯍ ꯑꯗꯨꯗꯤ ꯅꯪꯗꯤ ꯁꯥꯗ ꯈ꯭ꯋꯥꯏꯅ ꯄꯥꯝꯕꯁꯦ ꯀꯔꯤ ꯁꯥ ꯌꯦꯟꯁꯥꯡꯅꯣ
ꯌꯦꯠ
ꯂꯀꯦꯜ ꯔ ꯕ꯭ꯔꯣꯏꯂꯔ
ꯂꯣꯀꯦꯜꯁꯦ ꯕ꯭ꯔꯣꯏꯂꯔ ꯑꯣꯏꯔꯁꯨ ꯌꯦꯟ ꯑꯣꯏꯔꯗꯤ ꯌꯥꯔꯦ ꯍꯧꯖꯤꯛ ꯑꯣꯛꯁꯒꯨꯝꯕ ꯁꯟꯁꯥꯒꯨꯝꯕꯗꯤ ꯃꯁꯛ ꯐꯖꯕ ꯐꯖꯗꯕ ꯆꯥꯅꯤꯡꯕ ꯆꯥꯅꯤꯡꯗꯕ ꯌꯥꯝ ꯂꯩꯌꯦꯕꯀꯣ ꯌꯥꯝ ꯈꯟꯗꯣꯛꯑꯦꯕ ꯑꯩꯗꯤ ꯈꯔ ꯄꯦꯠꯂꯦꯕ ꯑꯩꯗꯤ ꯑꯗꯨꯅ ꯀꯃꯟꯗ ꯑꯩꯅ ꯆꯥꯛ ꯀꯥꯟꯗ ꯑꯩꯅ ꯈ꯭ꯋꯥꯏꯗꯒꯤ ꯄꯥꯝꯕꯗꯤ ꯆꯤꯛꯀꯟ ꯌꯦꯅ ꯈ꯭ꯋꯥꯏꯗꯒꯤ ꯄꯥꯝꯃꯦ
ꯀꯔꯤ ꯃꯍꯥꯎ ꯂꯩꯕ ꯆꯠꯂꯅꯤ ꯌꯦꯟꯁꯤꯗꯤ
ꯑꯗꯨꯗꯤ ꯅꯠꯇꯦ ꯃꯍꯥꯎ ꯂꯩꯕꯒꯤꯔꯥ ꯂꯩꯇꯕꯒꯤꯔꯥ ꯑꯗꯨꯒꯤ ꯅꯠꯇꯦ ꯑꯩꯅ ꯄꯥꯝꯕꯗꯤ ꯑꯗꯨ ꯑꯣꯛꯁꯥꯒꯨꯝꯕ ꯁꯪꯁꯥꯒꯨꯝꯕ ꯆꯥꯕꯗꯤ ꯆꯥꯏꯌꯦꯕꯨ ꯑꯗꯨꯕꯨ
ꯍꯥꯥ ꯍꯥ
ꯎꯝ ꯑꯩꯈꯣꯏꯒ ꯋꯥꯈꯜꯗ ꯌꯥꯝ ꯆꯪꯅ ꯆꯥꯕꯤꯔꯕꯗꯣ ꯀꯩꯅꯣ ꯇꯧꯋꯦꯕꯀꯣ ꯌꯦꯟꯗꯗꯤ
ꯌꯦꯟ ꯊꯣꯡꯉꯗꯤ ꯀꯃꯥꯏ ꯊꯣꯡꯕꯅꯣ ꯅꯪꯒꯤꯗꯤ ꯑꯩꯅ ꯄꯥꯝꯕ ꯃꯑꯣꯡꯁꯦ ꯃꯍꯤ ꯌꯥꯎꯗꯕꯤꯔ ꯅꯠꯇꯒ
ꯃꯍꯤ ꯌꯥꯎꯗꯕꯤ ꯑ ꯃꯌꯥ ꯑꯣꯏꯦ ꯆꯅꯤꯡꯗꯦ ꯍꯗꯤ ꯀꯪ ꯃ ꯐꯣꯡꯕꯗꯣ ꯍꯥꯎꯕꯅꯦ ꯑꯗꯨꯅ
ꯐꯖꯅ ꯊꯣꯡꯕ ꯍꯩ ꯑꯃꯅꯤ ꯌꯦꯟꯁꯦ ꯑꯗꯨꯗꯤ ꯅꯪꯁꯦ
ꯍꯩꯕ ꯍꯩꯗꯨꯕꯗꯤ ꯈꯪꯕꯤꯌꯦ ꯑꯗꯨꯝ ꯊꯣꯡꯉꯒ ꯆꯥꯔꯦ ꯀ ꯁꯦꯝꯃꯛꯇꯤ ꯅꯠꯇꯕꯅꯤꯅ
ꯑꯝ ꯍꯝ ꯎꯃꯦ ꯑꯦꯟꯁꯥꯡ ꯅꯥꯄꯤꯗꯗꯤ
ꯁꯧꯔꯤ
ꯑꯩ ꯁꯥꯎꯈ꯭ꯔꯤ ꯀꯔꯤꯒꯤ ꯄꯥꯝꯕ꯭ꯔꯥ ꯑꯩꯈꯣꯏꯅ ꯄꯦꯟꯈ꯭ꯔꯦ ꯆꯥꯕ ꯁꯤꯖꯤꯟꯗ
ꯄꯥꯝꯃꯤ
ꯑꯣ
ꯁꯧꯔꯤꯗꯤ ꯀꯗ ꯍꯀꯕꯤꯔ ꯇ ꯂꯧꯒ ꯆꯅꯝꯒꯥ ꯃꯔꯣ ꯑꯇꯦꯛꯦꯛꯄꯒ ꯅꯅꯥꯀꯣꯄꯤꯒ ꯉꯥꯔꯤꯒ ꯉꯥ ꯑꯌꯥꯏꯕꯗꯨꯒ ꯑꯌꯥꯏꯕꯗꯨꯒ ꯑꯗꯨꯝ ꯆꯒꯔꯤꯒ ꯆꯝꯊꯣꯡ ꯊꯣꯡꯕ ꯀꯥꯡꯊ ꯍꯣꯏ ꯌꯥꯝ ꯍꯥꯎꯒꯅꯤꯗꯣ
ꯑꯣ ꯊꯣꯡꯕ ꯃꯤꯗꯨꯅ ꯐꯖꯅ ꯊꯣꯡꯕꯤꯔꯗꯤ ꯍꯥꯎꯋꯦ ꯍꯥꯏ ꯍꯥꯏꯗꯤ ꯊꯝꯃꯣꯏ ꯁꯦꯡꯅꯀꯣ ꯊꯣꯡꯅꯤꯡꯅ ꯊꯣꯡꯕꯁꯦ ꯃꯍꯥꯎ ꯌꯥꯝ
ꯎꯝ
ꯅꯠꯇ꯭ꯔꯒ ꯅꯝꯐꯨꯗ ꯊꯣꯡꯝꯕꯤꯕꯗꯨꯗꯤ ꯑꯍꯥꯎꯗ ꯄ ꯊꯣꯡ ꯊꯣꯡꯕꯗ
ꯆꯥꯛꯂꯥꯝ ꯑꯃꯒ ꯊꯣꯡꯉꯗꯤ ꯍꯥꯎꯏꯤ ꯆꯥꯛꯂꯥꯝꯗ ꯅꯤꯗ ꯊꯣꯡꯉꯗꯤ ꯍꯥꯎꯗꯦ ꯍꯥꯏꯗꯣ
ꯑ
ꯉꯅꯥ ꯑꯃꯗꯤ ꯄꯨꯛꯅꯤꯡꯁꯦ ꯌꯥꯝ ꯆꯪꯉꯤꯗꯅ ꯊꯣꯡꯉ ꯀꯥꯟꯗꯁꯨ
ꯍ ꯍ ꯆꯃꯤꯅꯦ
ꯎꯝ ꯃꯤꯗꯤ ꯁꯧꯒ꯭ꯔꯤ ꯊꯣꯡꯉꯒ ꯁꯤꯜꯂꯦ ꯍꯥꯏꯌꯦꯦ ꯑꯩꯅ ꯁꯧꯒ꯭ꯔꯤ ꯊꯣꯡꯉꯒ ꯈꯥꯔꯛꯀꯅꯤ ꯍꯥꯏꯗꯤ ꯑꯩꯅ ꯊꯣꯡꯉ
ꯍ ꯑꯣꯏ ꯖꯣ
ꯍꯣꯏ ꯃꯤꯗꯤ ꯆꯒꯔꯤ ꯇꯧꯅ ꯌꯥꯝ ꯁꯤꯜꯂꯤꯗꯅ ꯑꯩꯒꯤꯗꯤ ꯁꯤꯜ ꯂꯣꯏ ꯈꯥꯒꯅꯤ ꯁꯥꯏꯔꯀꯥꯟꯗ ꯈꯥꯗꯣꯏꯅꯤ ꯀꯩꯅ ꯈꯪꯉꯌꯦ
ꯁꯥꯎꯒꯔꯤꯁꯦ ꯃꯈꯨꯠ ꯃꯈꯨꯠ ꯇꯣꯉꯥꯟ ꯇꯣꯉꯥꯟ ꯂꯩꯈ꯭ꯔꯕ ꯃꯥꯜꯂꯦ
ꯑꯥ ꯁꯁꯦ ꯃꯈꯣꯏꯠ ꯃꯈꯣꯏ ꯃꯇꯨꯡ ꯏꯟꯕꯅꯦ
ꯑꯩꯗꯤ ꯑꯁꯤꯟꯕ ꯌꯥꯝ ꯆꯥꯃꯟꯒ ꯑꯁꯤꯟꯕꯒ ꯃꯣꯔꯣꯛ ꯁꯥꯕꯗꯤ ꯑꯩꯗꯤ ꯌꯥꯝ ꯄꯥꯝꯃꯤꯟꯅꯩ
ꯎꯝ ꯃꯔꯣꯛ ꯄꯩꯗꯤ ꯌꯥꯝ ꯆꯥꯖ ꯉꯝꯗꯦꯗ
ꯑꯣ
ꯃꯣꯔꯣꯛꯇꯤ ꯑꯩꯈꯣꯏ ꯍꯥꯢꯁ ꯁꯦꯀꯦꯟꯗꯔꯤ ꯀꯥꯔꯤꯉꯩꯗ ꯆꯥꯃꯟꯗꯅ ꯁꯤꯡꯖꯨ ꯆꯥꯃꯟꯗꯅ ꯄꯨꯛꯁꯦ ꯌꯥꯗ꯭ꯔꯦ ꯃꯣꯔꯣꯛ ꯑꯝꯇ ꯆꯥꯕ ꯌꯥꯗ꯭ꯔꯦ ꯍꯦꯛꯦꯛ ꯃꯔꯣ ꯈꯤꯇꯪ ꯍꯦꯛ ꯆꯤꯛꯑꯕ ꯆꯥꯕ ꯄꯨꯛꯁꯦ ꯅꯥꯕ ꯍꯧꯔꯅꯤ ꯆꯈꯥꯎꯁꯦ ꯌꯥꯗ꯭ꯔꯦ ꯆꯥꯃꯟꯗꯅ ꯅꯨꯡꯇꯤꯒꯤꯗꯤ ꯆꯥꯔꯤ ꯑꯗꯣ
ꯁꯤꯡꯖꯨꯁꯨ ꯍꯥꯎꯕ ꯑꯩꯁꯨ ꯁꯤꯡꯖꯨ ꯌꯥꯝ
ꯎꯝꯝ ꯍꯥꯎꯗꯤ ꯍꯥꯎꯕ ꯄꯨꯡꯇꯗꯤ ꯌꯥꯗꯕ
ꯆꯨꯝꯃꯦ ꯑꯩꯁꯨ ꯌꯥꯗꯕꯅꯤ ꯒꯦꯁꯇ꯭ꯔꯤꯛ ꯀꯟꯕꯅꯤꯅꯀꯣ ꯃꯣꯔꯣ ꯀꯒꯩ ꯆꯥꯃꯟꯕ ꯑꯗꯨꯗ ꯇꯝꯄꯥꯛꯛꯇ ꯏꯊꯟꯗ ꯂꯩꯕꯅꯤꯅ
ꯎꯝ
ꯊꯟꯗ ꯂꯩꯕꯅꯤꯅ ꯑꯁ ꯁꯤꯡꯖꯨꯒꯨꯝꯕ ꯆꯥꯕ ꯀꯩꯀꯩ ꯆꯛꯁꯦ ꯃꯇꯝ ꯆꯥꯅ ꯆꯥꯗꯕ ꯁꯨꯃꯥꯏ ꯇꯧꯅꯤꯅ ꯅꯨꯗꯜꯁ ꯀꯨꯝꯕ ꯉꯥꯛꯇ ꯆꯥꯕ ꯀꯩ ꯇꯧꯕꯅꯤꯅꯣꯀꯣ
ꯑꯩ ꯃꯦꯒꯤꯒꯨꯕꯗꯤ ꯈꯤꯔꯦ
ꯎꯝ ꯑꯗꯨꯝ ꯆꯥꯏꯗ ꯑꯩꯗꯤ ꯆꯥꯛ ꯊꯣꯡꯕ ꯇꯜꯂꯗꯤ
ꯌꯥꯔꯦ ꯆꯥꯅꯤꯡꯗ꯭ꯔꯦ ꯃꯤꯃꯤꯒꯨꯝꯕꯗꯤ ꯁꯤꯡꯖꯨꯒꯨꯝꯕꯗ ꯍꯥꯞꯄꯗ ꯈꯔ ꯆꯥꯏꯀꯣ ꯑꯗꯨꯒ ꯃꯦꯒꯤꯒꯨꯝꯕ ꯍꯧꯔꯒ ꯆꯥꯕꯨꯗꯤ ꯆꯥꯅꯤꯡꯗꯦ ꯃꯅꯝ ꯅꯝꯊꯤ ꯅꯍꯥꯟꯋꯥꯏꯗꯤ ꯆꯥꯕꯅꯦ ꯑꯃꯨꯛ ꯀꯣ ꯆꯥꯕꯗꯣ ꯆꯥꯃꯟꯕꯒꯤ ꯈꯤꯔꯦꯕꯀꯣ ꯍꯧ ꯍꯥꯏ ꯁ꯭ꯀꯨꯜ ꯍꯣ ꯁꯦꯀꯦꯟꯗꯔꯤ ꯍꯦꯛ ꯀꯥꯕꯗꯩ ꯑꯁꯤ ꯇꯝꯄꯥꯛꯇ ꯂꯩꯔꯛꯑꯦꯗꯅ ꯑꯗꯨꯅ ꯂꯩꯔꯛꯄꯗ ꯏꯊꯟ ꯇ ꯑꯗꯨꯝ ꯂꯩꯔꯛꯏꯄꯅꯤꯅ ꯆꯥꯛꯇꯣ ꯊꯣꯡꯅꯤꯡꯗꯕꯒꯤꯅꯀꯣ ꯃꯦꯒꯤ ꯂꯩꯔꯒ ꯆꯥꯏ ꯅꯣꯗꯜ ꯂꯩꯔꯒ ꯆꯥꯏ ꯑꯗꯨ ꯆꯥꯃꯟꯕꯒꯤ ꯈꯤꯔꯦ ꯍꯧꯖꯤꯛꯅ ꯃꯥꯟꯅꯝ ꯐꯥꯎ ꯅꯝꯅꯤꯡꯗ꯭ꯔꯦ
ꯐꯥꯏꯅꯦ ꯅꯪ ꯑꯗꯨꯗꯤ ꯆꯥꯛ ꯉꯛꯇ ꯆꯥꯅꯤꯡ ꯑꯗꯨ ꯅꯪ ꯪꯗꯤ ꯀꯅꯥ ꯀꯅꯥ ꯂꯩꯌꯦ
ꯍꯧꯖꯤꯛꯇꯤ ꯢꯅꯥꯎꯄꯥꯒ ꯂꯩꯌꯦ
ꯅꯅꯥꯎ ꯅꯨꯄꯥ
ꯍꯣꯏ
ꯃꯥꯏ ꯀꯣꯂꯦꯖ ꯀꯥꯔꯤꯔꯣ
ꯑ ꯃꯥ ꯀꯥꯎꯟꯁ꯭ꯂꯤꯡ ꯃꯥꯒꯤ ꯀꯥꯎꯟꯁꯂ꯭ꯤꯡ ꯉꯥꯏꯔꯤꯅꯤ
ꯑꯣ ꯑꯠꯆꯥ ꯑꯠꯆꯥ ꯅꯨꯡꯉꯥꯏꯅ ꯂꯩꯕ ꯃꯥꯜꯂꯦ ꯅꯣꯢꯗꯤ
ꯈꯪꯗꯦꯗ ꯅꯨꯡꯉꯥꯏꯕ ꯅꯨꯡꯉꯥꯏꯇꯕ꯭ꯔꯥ
ꯎꯝ
ꯑꯗꯨꯝ ꯍꯤꯡꯉꯤ ꯍꯥꯏꯁꯤꯅꯦ
ꯑ ꯃꯥꯅꯦ ꯑꯩꯁꯨꯅꯦ ꯍꯤꯡꯉꯗꯤ ꯂꯣꯏꯔꯦ ꯍꯥꯏꯕꯗꯨꯅꯦ
ꯎꯝ ꯀꯩꯅꯣ ꯏꯁꯣꯔ ꯂꯥꯛꯇ꯭ꯔꯤ ꯐꯥꯎꯗꯤ ꯑꯗꯨꯝ ꯍꯤꯡꯕ ꯇꯥꯕꯅꯦ ꯅꯪꯒꯤ ꯍꯨꯃꯥꯡ ꯃꯃꯟꯅ ꯆꯥꯎꯋꯣ
ꯃꯥꯅꯤꯅꯦ ꯊꯕꯛꯀꯨꯝꯕ ꯊꯤꯔꯝꯕꯅꯤꯅꯦ ꯅꯣꯢ ꯑꯥ ꯇꯝꯄꯥꯛꯇ
ꯊꯕꯛ ꯊꯤꯖꯤꯌꯦ ꯊꯕꯛ ꯁꯨꯗꯤꯌꯦ
ꯍꯣꯏ ꯅꯨꯄꯤꯒꯤꯗꯤ ꯊꯕꯛꯁꯦ ꯌꯥꯝꯃꯤꯅ ꯅꯨ ꯄꯥꯒꯤꯗꯤ ꯊꯤꯕ ꯂꯨꯋꯦ
ꯁꯕꯛꯁꯨꯨꯔꯤꯌꯦ
ꯎꯝ ꯑꯗꯨ ꯊꯕꯛꯇꯤ ꯅꯪ ꯁꯨꯊꯤ ꯊꯤꯗ꯭ꯔꯤꯕꯣ ꯇꯝꯄꯥꯛꯇ
ꯐꯤꯗꯅꯦ
ꯁꯨꯅꯤꯡꯗꯕꯒꯤꯔꯥ
ꯁꯤꯅꯅꯤꯡꯒꯦ ꯍꯣꯏ ꯇꯂꯦ
ꯏꯁ ꯀꯩ ꯊꯕꯛꯀꯨꯝꯕ ꯄꯥꯝꯁꯤꯂꯣ
ꯑꯩꯒꯣ ꯑꯣꯐꯤꯁ